ꯍꯜꯂꯣ
ꯇꯥꯏ ꯇꯥꯏ
ꯇꯥꯄ
ꯇꯥꯔꯦ ꯃꯥꯏ ꯃꯨꯠ ꯂꯩꯔꯝꯃꯦ
ꯍꯥꯏꯐꯣ ꯑꯗꯨꯏ ꯑꯣꯏꯔꯝꯅꯦ
ꯀꯨꯏꯔꯤ ꯆꯦꯗꯣꯏꯅꯦ ꯃꯥꯅꯦ ꯀꯨꯏꯔꯤ ꯆꯦꯗꯣꯏꯅꯦ ꯍꯥꯏꯕ ꯌꯥ ꯌꯥꯕ ꯂꯥꯛꯇ꯭ꯔꯤ ꯑꯩ
ꯑꯩ ꯐꯣꯟꯁꯦ ꯈꯖꯥꯏꯗ ꯈꯖꯥꯏꯔꯒ ꯊꯝꯃꯣ
ꯀꯔꯤ ꯀꯔꯤ ꯀꯣꯏꯁꯟ ꯌꯥꯎꯒꯦ ꯅꯪ ꯀꯣꯏꯁꯟꯗꯨ ꯌꯦꯡꯉꯕ
ꯌꯦꯟꯉ ꯌꯦꯡꯒꯤꯀꯦꯁꯟꯗꯣ ꯐꯣꯟꯗ ꯌꯦꯡꯉꯗ ꯇꯜꯂꯦ
ꯃꯇꯦꯛ ꯑꯃꯕ ꯑꯃꯅꯦꯗ ꯅꯪ ꯑꯗꯨꯣ ꯅꯤꯡꯁꯤꯡꯉꯤ ꯀꯥꯟꯗꯥꯏ ꯑꯩꯉꯣꯟꯗ ꯊꯥꯔꯣꯑꯣ ꯂꯦꯞꯇꯣꯞꯇꯒꯤ
ꯀꯣ ꯑꯣꯏꯊꯣꯛꯀ ꯀꯣꯟꯅ ꯊꯥꯒꯦ ꯀꯩꯅꯣ ꯑꯗꯨ ꯈꯛ ꯊꯥꯕꯩ ꯅꯪꯗꯛ ꯀꯦ ꯑꯃꯨꯛ ꯇꯥꯕ ꯉꯝꯃꯣꯏꯗ꯭ꯔꯥ ꯑꯩꯁꯨꯦ
ꯃꯤꯁꯦ ꯁꯔꯇ
ꯎꯝ ꯏꯃꯥꯗꯣ ꯑꯗꯨ ꯅꯨꯃꯤꯠꯇꯉꯣꯟꯗ ꯀꯣꯜ ꯇꯧꯔꯛꯑꯝꯕꯅꯦꯕ
ꯎꯝ
ꯑꯗꯨꯅ ꯀꯣꯜ ꯇꯧꯔꯛꯑꯝꯕꯗꯨꯗ ꯀꯣꯜ ꯇꯧꯔꯝꯕꯁꯤꯗ ꯑꯩꯒ ꯀꯅꯥꯥ ꯅꯣꯡꯒꯁꯨ ꯋꯥꯔꯤ ꯀꯟꯅ ꯁꯥꯟꯅꯔꯤꯑꯕ
ꯎꯝ
ꯑ ꯃꯥꯅꯦ ꯁꯤꯉꯣꯟꯗꯒ ꯀꯣꯜꯒꯁꯦ ꯀꯩꯅꯣ ꯇꯧꯔꯒꯁꯨ ꯄꯥꯏꯗꯦꯅꯦ ꯈꯣꯠꯇꯦꯅꯦ ꯀꯥꯏꯅ ꯑꯃ ꯋꯥꯔꯧꯔꯒ ꯑꯉꯥꯡꯄꯗ ꯇꯧꯕꯅꯦ ꯑꯗꯨꯗꯤ ꯃꯥꯅ ꯎꯅꯗ ꯀꯨꯏꯔꯦꯒꯥꯏ ꯍꯥꯏꯔꯝꯕꯗꯤ
ꯎꯝ
ꯑꯝꯇ ꯊꯦꯡꯅꯕꯤꯔꯨꯁꯔꯗꯤ
ꯖꯦ ꯑ ꯆꯥ ꯀꯧꯕ
ꯑ ꯀꯩꯅꯣꯗꯁꯨ ꯊꯥꯒꯦ ꯑꯦ ꯑꯦ
ꯆꯥꯊꯣꯛꯄꯤꯑꯦ
ꯑ ꯑꯗꯨꯅ ꯐꯔꯗ꯭ꯔꯥ
ꯍꯅꯤꯗꯨꯅ ꯁꯤꯟꯅ ꯐꯗꯣꯏꯅꯤꯅꯦ
ꯑꯦ ꯅꯪꯉꯣꯟꯗ ꯊꯥꯔꯦ ꯅꯪ ꯑꯃꯃꯣ ꯀꯩꯧꯔꯗꯁꯨ ꯃꯥꯕꯥꯂꯤ ꯀꯩꯅꯣ ꯇꯧꯈ꯭ꯔꯦ ꯍꯥꯏꯕꯅꯦ
ꯀꯩ
ꯇꯉꯣ ꯂꯩꯀꯥꯏꯗꯗꯣ
ꯎꯝ
ꯑꯗꯣ ꯃꯥꯗꯤ ꯀꯩꯅꯣꯗꯣ ꯃꯥꯗꯤ ꯊꯣꯡ ꯊꯥꯖꯤꯟꯈ꯭ꯔꯦ ꯍꯥꯏꯕꯅꯤ
ꯑꯣ ꯊꯥꯖꯤꯜꯂꯁꯤꯦ ꯑꯗꯨꯗꯤ ꯑꯩꯈꯣꯏꯁꯨ ꯃꯤꯗꯤ ꯌꯥꯝꯗꯤ ꯌꯥꯝꯃꯝꯅꯦ
ꯎꯝ ꯌꯥꯝꯃꯦ
ꯃꯤꯌꯥꯝꯁꯨ ꯃꯤꯗ ꯎꯔꯗꯨꯨ
ꯎꯝ
ꯑꯗꯨꯕꯨ ꯀꯥꯏꯗꯦ ꯊꯥꯔ ꯂꯣꯏꯔꯦ
ꯀꯥꯏꯗꯦ
ꯑꯗꯨꯗꯤ ꯉꯥꯏꯈꯨꯑꯣꯣ ꯁꯤꯋꯤ ꯇꯤ ꯀꯥꯡꯒꯨ ꯅꯠꯇꯕꯅꯦ
ꯎ
ꯑꯃ ꯊꯥꯖꯕꯗꯣ ꯍꯟꯗꯛꯇꯤ ꯊꯣꯛꯂꯛꯑꯔꯣꯏꯗ꯭ꯔꯕ
ꯁꯤ ꯇꯤ ꯊꯥꯖꯅꯕꯗꯤ ꯁꯤ ꯨꯇꯤ ꯂꯣꯏꯔꯦ ꯀꯣꯟ ꯇꯧꯗꯣꯏꯅꯦ
ꯑꯗꯣ ꯑꯩꯈꯣꯏ ꯏꯃꯥꯟꯅꯕꯤ ꯑꯃꯗꯣ ꯍꯪꯉꯛꯄ ꯃꯔꯝ ꯀꯥꯟꯗ ꯑꯣꯏꯗꯣꯏ ꯁꯤꯗꯤ ꯍꯥꯏꯔꯦꯗꯅ
ꯁꯤꯌꯎꯇꯤꯒꯤꯗꯤ ꯁꯤꯌꯨꯇꯤ ꯊꯥꯔꯨꯗꯔꯣ
ꯊꯥꯗꯦꯕ
ꯑꯗ ꯊꯥꯗꯕꯗꯤ ꯁꯨꯇꯤ ꯂꯣꯏꯔꯀꯥꯟꯗ ꯇꯧꯅꯤ ꯍꯥꯏꯕ
ꯑꯗꯨ ꯂꯣꯏꯔꯀꯥꯟꯗ ꯇꯧꯕꯗꯣ ꯀꯔꯝ ꯀꯥꯟꯗ ꯇꯥꯗꯧ ꯃꯥꯟꯒꯦꯕ
ꯎꯝ ꯑꯁꯤ ꯃꯣꯏꯒꯤ ꯐꯣꯝ ꯊꯥꯖꯤꯟꯕꯗꯣ ꯖꯨꯂꯥꯏ ꯀꯌꯥꯗ ꯅꯪ ꯂꯣꯏꯗ꯭ꯔꯣ ꯂꯣꯏꯔꯀꯥꯟꯗꯅꯦ ꯃꯣꯏꯒꯤ ꯁꯦꯂꯦꯛꯁꯟ ꯂꯤꯁꯀ ꯊꯣꯛꯂꯛꯑꯅꯤꯕ ꯁꯦꯁꯟ ꯂꯤꯁꯁꯤꯗ ꯃꯣꯏꯒꯤ ꯁꯦꯁꯟ ꯂꯤꯁꯁꯦ ꯃꯌꯥꯝ ꯃꯌꯥꯝ ꯃꯌꯥꯝ ꯊꯣꯛꯇ꯭ꯔꯣ ꯁꯦꯂꯛꯁꯟ ꯂꯤꯁ
ꯀꯩꯗꯧꯔꯕ
ꯑꯗꯨꯗꯣ ꯐꯦꯁ ꯋꯥꯟ ꯇꯨ ꯊ꯭ꯔꯤ ꯊꯣꯛꯄꯗꯣ ꯂꯣꯏꯔꯀꯥꯟꯗ ꯑꯗꯨ ꯑꯥ ꯂꯣꯏꯔꯀꯥꯟꯗ ꯑꯥ ꯀꯣꯟꯅ ꯅꯪ ꯅꯪꯅ ꯆꯪꯉꯛꯄ ꯃꯇꯝꯗꯣ ꯑꯗꯥꯏꯗ
ꯑꯒꯁꯇ
ꯎꯝ ꯅꯪ ꯈꯪꯉꯤꯗꯕꯨ ꯅꯁꯥꯁꯨ ꯀꯩꯅꯣꯝꯗꯤ ꯊꯥꯔꯣꯏꯗ꯭ꯔꯣ ꯍꯩꯁꯇꯤ ꯊꯥꯔꯣꯏꯗ꯭ꯔꯣ
ꯊꯥꯅꯤ ꯍꯥꯏꯕꯅꯦ ꯃꯥꯁꯨ ꯊꯥꯖꯅꯕ ꯇꯧꯁꯟꯈ꯭ꯔꯣ ꯑꯗꯨꯝ ꯇꯧꯈ꯭ꯔꯣ ꯑꯗꯣ ꯃꯥ
ꯀꯩꯅꯣꯗꯁꯨ ꯇꯧꯒ꯭ꯔꯤꯒꯦ ꯀꯣ ꯕꯥꯃꯣꯟ ꯂꯩꯀꯥꯏ ꯑꯖꯤꯠꯇꯣ ꯇꯧꯈꯤꯒꯦ ꯇꯧꯅꯣꯔꯥ
ꯇꯧꯒꯔꯣ ꯇꯧꯔꯁꯨ ꯀꯥꯏꯗꯦ ꯀꯩꯅꯣ ꯄꯥꯖꯖꯅꯤ ꯃꯉꯣꯟ ꯗꯒꯤꯗꯤ ꯆꯥꯏꯊꯣꯛꯅꯤꯡꯉꯥꯏꯗꯤ ꯂꯩꯇꯦꯗ
ꯑꯁꯇꯧ ꯇꯧꯗꯅꯒꯗꯧꯔꯑꯒꯦ ꯑꯁꯤ ꯁꯤ ꯄꯤꯕꯕꯨ ꯀꯔꯤ ꯀꯔꯤ
ꯑꯗꯨꯅꯦ ꯍꯥꯏꯁꯦ ꯃꯃꯥꯡꯒꯤ ꯄꯤꯕꯕꯨ ꯀꯩꯅꯣꯁꯨ ꯅꯠꯇꯦ ꯅꯠꯇ꯭ꯔꯥ
ꯑꯩꯅ ꯀꯩꯅꯣ ꯑꯣꯏꯍꯟꯕꯁꯨ ꯅꯠꯇꯦ
ꯀꯩꯝ ꯀꯥꯏꯗꯦ
ꯍꯣꯏ ꯑꯩꯅ ꯀꯥꯟꯗꯔꯦ ꯄ꯭ꯔꯂꯤꯛ ꯀ ꯑꯣꯏꯕꯒ ꯃꯥꯟꯅꯗ꯭ꯔꯥ ꯋꯥꯔꯤꯁꯦ
ꯎꯝ ꯑꯗꯨꯅ ꯍꯥꯏꯔꯤꯁꯦ ꯅꯪꯒꯤꯗ ꯑꯩ ꯀꯩꯅꯣꯝ ꯐꯥꯎꯋꯦ
ꯆꯤꯟꯝꯕꯥꯥ ꯄꯣꯝꯕꯁꯦ ꯆꯤꯝꯕꯥꯥꯅꯤ ꯍꯥꯏꯅ ꯊꯦꯡꯅꯕꯗꯤ ꯊꯦꯡꯉꯦꯕꯀꯣ ꯑꯩ ꯆꯤꯝꯕꯥꯥꯁꯤꯗ ꯑꯗꯨ ꯌꯥꯝ ꯍꯩꯅꯗꯕ ꯏꯊꯟꯇ
ꯎꯝ ꯑꯗꯨꯗꯤ ꯇꯤꯜꯂꯥꯏ ꯈꯣꯝꯕꯤ ꯆꯨ ꯀꯃꯥꯏꯅ ꯇꯧꯗꯣꯏꯕ
ꯑꯁ ꯑꯗꯣ ꯑꯩ ꯆꯨꯗꯦꯕ ꯇꯤꯜꯍꯥꯏ ꯈꯨꯝꯕꯤꯗꯤ ꯄꯥꯛꯅ ꯑꯩ ꯆꯨꯗꯦꯕ ꯑꯩ ꯇꯤꯜꯍꯥꯏꯈꯨꯝꯕꯤ ꯆꯨꯗꯦ
ꯑꯩ ꯇꯤꯜꯍꯥꯢꯈꯨꯝꯕꯤ ꯆꯤꯟꯗꯒ ꯌꯥꯝ ꯆꯨꯒꯟꯖꯅꯤ ꯄꯣꯝ ꯄꯣꯝꯃꯒ
ꯅꯪꯗꯤ ꯇꯧꯅꯤ ꯅꯪꯗꯤ ꯑꯉꯥꯎ ꯐꯩꯅꯅꯦ ꯇꯧꯅꯤ
ꯇꯧꯋꯦ ꯃꯤꯠꯇꯒ ꯈꯔ ꯄꯣꯝꯅꯤ ꯇꯤꯜꯍꯥꯏꯈꯨꯝꯕꯤ ꯆꯨꯗꯕ ꯖꯒꯥꯕꯨ ꯂꯩꯔꯝꯃꯣꯏ ꯅꯥꯇꯣꯟꯕꯨꯗꯤ ꯆꯨꯗ꯭ꯔꯤ ꯃꯥꯜꯂꯤ
ꯅꯪ ꯅꯥꯇꯣꯟꯗꯤ ꯀꯅꯥꯆꯨꯅꯒꯦ ꯍꯥ
ꯅꯥꯇꯣꯟꯗꯤ ꯇꯤꯜꯍꯥꯏꯈꯨꯝꯕꯤ ꯆꯨꯗꯔ꯭ꯤ ꯑꯇꯩꯗꯤꯆꯨꯔꯦ ꯅꯥꯇꯣꯟꯁꯤꯁꯨ ꯆꯨꯔꯝꯕ ꯌꯥꯏ ꯑꯩꯅ ꯈꯪꯗꯕ ꯑꯣꯏꯔꯝꯅꯤ ꯑꯟꯁꯔꯗꯨꯗꯣ ꯁꯦꯝꯃꯒ ꯑꯃꯨꯛꯛ ꯊꯥꯕꯤꯔꯛꯑꯣꯌꯣ
ꯎꯝ ꯍꯥꯏꯒꯦ ꯍꯥꯏꯒꯦ ꯎꯝ ꯑꯗꯨꯗꯤ ꯍꯤꯁꯇꯣꯔꯤꯀꯦꯜ ꯁꯣꯔꯁꯁꯦ ꯀꯔꯤ ꯀꯔꯤ ꯍꯤꯁꯇꯣꯔꯤꯀꯦꯜ ꯁꯣꯔꯁ ꯂꯩ ꯍꯥꯏꯔꯗꯤ
ꯏꯁ ꯂꯥꯏꯔꯤꯛꯀꯁꯨ ꯄꯥꯏꯌꯦ ꯁ꯭ꯔꯦꯛ ꯀꯥꯏꯅ
ꯂꯥꯏꯔꯤꯛꯁꯦ ꯄꯥꯗ꯭ꯔꯒꯗꯤ ꯄꯥꯗ꯭ꯔꯒꯗꯤ ꯌꯥꯝ ꯍꯩꯔꯣꯏꯗ꯭ꯔꯤꯕ ꯑꯝꯇꯕꯧ ꯍꯩꯔꯣꯏꯗ꯭ꯔꯤꯕ ꯍꯧꯖꯤꯛꯇꯩꯍꯩꯇ꯭ꯔꯤꯁꯦ ꯍꯩꯇ꯭ꯔꯤꯁꯤꯗꯒꯤ ꯈꯖꯤꯛ ꯈꯔꯥꯛꯇ ꯅꯠꯇꯦ
ꯄꯥꯎ ꯍꯥꯏꯕ ꯑꯗꯣ
ꯑꯗꯣ ꯑꯁꯤ ꯀꯣꯏꯁꯟ ꯁꯤꯕꯨꯗꯤ ꯑꯣꯟꯂꯥꯏꯟꯗ ꯊꯥꯒꯠꯄ ꯇꯧꯕꯗꯣ ꯑꯗꯨꯝ ꯁꯤ ꯐꯪꯅꯤ
ꯐꯪꯅꯤꯗ ꯑꯗꯨꯕꯨꯗꯤ
ꯎ ꯍꯥꯏꯗꯤ
ꯐꯪꯅꯦꯕ ꯑꯗꯨꯝ ꯑꯗꯨꯝ ꯊꯥꯖꯤꯟꯈ꯭ꯔꯒ ꯑꯗꯨꯝ ꯄꯤꯔꯛꯄꯤ ꯂꯩꯔꯁꯤꯗꯤ ꯍꯧꯖꯤꯛꯇꯤ ꯂꯣꯏꯅ
ꯍꯧꯖꯤꯀꯅꯤ
ꯍꯥꯏꯗꯤ ꯑꯦꯛꯁꯄ꯭ꯂꯦꯟ ꯇꯧꯔꯣꯅ ꯍꯥꯏꯈ꯭ꯔ ꯂꯣꯏꯔꯦ ꯑꯗꯨꯝ
ꯎ ꯃꯥꯅꯦ ꯁꯤꯁꯦ ꯑꯩꯉꯣꯟꯗꯩ ꯊꯣꯛꯇ꯭ꯔꯤꯕ ꯃꯥꯜꯂꯦ
ꯀꯔꯤ
ꯎꯝ ꯑꯗꯨ ꯍꯥꯏꯔꯒ ꯑꯩ ꯀꯩꯅꯣ ꯑꯆꯥꯈꯠꯄꯤꯤꯖꯗ꯭ꯔꯤ ꯑꯃꯨꯛꯀ ꯅꯤꯡꯁꯤꯡꯉꯑꯦ
ꯎ ꯄꯤꯖꯗ꯭ꯔꯤꯕ ꯍꯥꯏꯁꯦ ꯍꯧꯖꯤꯛꯄ
ꯄꯤꯖꯗ꯭ꯔꯤꯌꯦ ꯀꯩꯅꯣ ꯑꯥ ꯀꯩꯅꯣꯗꯁꯨ ꯑꯩꯅ ꯍꯪꯕꯅꯦ ꯑꯗꯣ ꯃꯥꯁꯨ ꯀꯦꯝ ꯍꯥꯏꯔꯗꯦ ꯑꯗꯣ ꯑꯩꯊꯟꯗ ꯃꯨꯛ ꯑꯥ ꯃꯥ ꯑꯩꯅ ꯍꯦꯛꯇꯤ ꯌꯥꯕ ꯃꯇꯝꯗ ꯌꯥꯏ ꯍꯥꯏꯌꯦ ꯑꯩꯅ ꯄ꯭ꯂꯥꯟ ꯇꯧꯗꯣꯏꯕ
ꯑ ꯃꯥ ꯂꯥꯛꯑꯣ ꯍꯥꯏꯌꯣ ꯑꯗꯨꯝ ꯅꯠꯇꯦ ꯑꯩꯅ ꯍꯥꯏꯗꯤ ꯅꯨꯄꯤꯗꯨꯗꯤ ꯌꯥꯔꯕ ꯍꯥꯏꯕ
ꯎꯝ ꯅꯨꯄꯤꯗꯨꯅꯦ ꯑꯗꯨꯝ ꯑꯩ ꯅꯨꯄꯤꯗꯨꯅꯦꯩꯅ ꯍꯥꯏꯁꯦ ꯃꯥ ꯑꯗꯨꯝ ꯑꯩꯅ ꯑꯩꯅ ꯀꯔꯝ ꯀꯔꯝ ꯄꯤꯖꯁꯦ ꯍꯥꯏꯅꯣ ꯍꯪꯕꯗ ꯑꯩꯅ ꯌꯥꯕ ꯃꯇꯝ ꯑꯩꯗ ꯑꯗꯨꯝ ꯁꯪꯕ ꯃꯇꯝꯗ ꯃꯥꯅ ꯑꯦꯅꯤꯇꯥꯏꯝ ꯑꯗꯨꯝ ꯌꯥꯏ ꯍꯥꯏ
ꯑꯗꯨꯗꯤ ꯑꯗꯨꯝ ꯀꯧꯔꯣ ꯀꯩꯅꯣ
ꯑꯥꯗꯣ ꯇꯔꯕꯤꯗꯨꯖ
ꯑ ꯆꯧ ꯆ ꯄꯤꯖ
ꯑꯩꯅ ꯄꯥꯝꯕꯩ ꯄ ꯑꯗꯩ ꯁꯤꯔꯛꯒꯦ ꯐꯦꯔ ꯀꯧꯊꯣꯛꯑꯒ ꯑꯗꯨꯝ ꯄꯤꯖꯜꯔꯃꯁꯦ
ꯤꯖꯔꯥ ꯑꯃ ꯁꯤꯔꯣꯏ ꯀꯦꯐꯦꯗꯨꯗ ꯀꯥꯎꯊꯣꯛꯑꯒ ꯆ ꯆꯥꯎꯧ ꯃꯇꯣꯟꯗ ꯊꯣꯛꯂꯛꯑ ꯅꯤꯡꯅꯨꯡꯁꯤꯤꯕꯁꯨ ꯂꯣꯏꯔꯅꯤ ꯅꯪ ꯑꯇꯩꯗꯨꯅ
ꯑ ꯑꯩ ꯑꯥ ꯑꯇꯩꯗꯨꯁꯨ ꯈꯪꯅꯗꯕ ꯀꯥꯎꯅꯗꯕ ꯑꯣꯏꯗꯤ ꯐꯕꯀꯣ
ꯑꯗꯨ ꯑꯗꯨꯁꯨ ꯃꯣꯏꯒꯤ ꯀꯩꯅꯣ ꯍꯣꯁꯇꯦꯜ ꯃꯃꯥꯡ ꯑꯗꯨꯗꯅꯤ ꯅꯪꯅ ꯇꯧꯔꯨꯗꯣꯏꯗꯣ ꯄꯨꯂꯞ ꯊꯣꯛꯂꯛꯑꯀꯥꯟꯗ ꯆꯥꯅꯤ ꯂꯩꯁꯟꯈ꯭ꯔꯗꯤ ꯅꯪ ꯐꯔꯛ ꯇꯥꯛꯑꯅꯤ ꯈꯇꯪꯗꯧꯅ ꯉꯥꯡꯕ ꯈꯛꯇꯕꯣ ꯑꯩ ꯁꯤꯗꯧꯔꯤ ꯁꯥꯕꯅ ꯁꯤꯔꯀꯥꯟꯗ ꯆꯂꯣ ꯅ ꯑꯗꯨꯗ ꯐꯥꯏꯗ ꯎ ꯎ ꯀꯩ ꯆꯥꯟꯅꯔꯤꯒꯦ ꯉꯥꯡꯅꯤ ꯀꯩꯅꯣ ꯈꯨ ꯎꯆ ꯍ
ꯌꯨꯝꯖꯤꯗ ꯅꯪꯕ ꯌꯥꯗ꯭ꯔꯐꯣ ꯀꯥꯏꯌꯣ
ꯕꯤꯅꯏꯖ
ꯎꯠꯇ꯭ꯔ ꯌꯨꯝꯅꯦ
ꯃꯥ
ꯀꯔꯤꯅꯣ ꯃꯥꯒꯤ ꯑꯁꯤꯁꯤꯅ ꯑꯃꯨꯛꯀ ꯇꯧꯔꯛꯑꯝꯃꯤꯁꯤꯅ
ꯑꯗꯨ ꯑꯣꯏꯔꯒꯅ ꯃꯄꯥꯟꯗ ꯑꯣꯏꯅ ꯊꯣꯛꯑ ꯆꯥꯔꯨꯔꯣ
ꯃꯥ ꯀꯩꯅꯣꯒꯤ ꯃꯥꯒꯤ ꯑꯦꯀꯥꯎꯟꯁꯦ ꯀ꯭ꯔꯣꯝ ꯆꯪꯉꯒ ꯁꯤꯖꯤꯟꯅꯔꯝꯕꯅꯦꯕ ꯁꯤꯗꯒꯤ ꯀꯩꯅꯣ ꯇꯧꯔꯁꯨ ꯑꯗꯨ ꯃꯥꯒꯤ ꯀꯩꯅꯣ ꯑꯣꯏꯅ ꯊꯣꯛ ꯂꯩꯔꯦ ꯍꯥꯏꯕ ꯃꯥꯏ ꯃꯃꯤꯡꯒꯤ ꯑꯣꯏꯅ
ꯀꯅꯥꯒꯤꯅꯣ
ꯂꯦꯞꯇꯣꯞꯁꯤꯗ ꯑꯩꯒꯤ ꯑꯣꯖ ꯑꯣꯖꯥ ꯆꯒꯦꯟꯗꯣ
ꯑꯣ ꯃꯥꯒꯤ ꯑꯦꯀꯥꯎꯟ ꯌꯥꯎꯔꯝꯅꯤ
ꯍꯣꯏ ꯃꯥꯒꯤ ꯑꯦꯀꯥꯎꯟ ꯌꯥꯎꯋꯦꯕ ꯀ꯭ꯔꯣꯝꯗ ꯑꯗꯨꯗꯣ ꯑꯩꯅ ꯂꯣꯛ ꯍ ꯇꯧꯈ꯭ꯔꯦꯕ ꯍꯧꯖꯤꯛ ꯂꯨꯍꯥꯛ ꯇꯧꯈ꯭ꯔꯒꯁꯨ ꯑꯗꯨꯝ ꯑꯁꯤ ꯃꯥꯏ ꯑꯁꯤꯒꯤ ꯃꯃꯤꯡ ꯀ꯭ꯔꯣꯝꯁꯤꯒꯤ ꯃꯃꯤꯡꯁꯦ ꯃꯥꯏ ꯃꯃꯤꯡ ꯑꯣꯏꯅ ꯊꯣꯛꯑ ꯂꯩꯔꯦ ꯍꯥꯏꯕ
ꯎꯝ ꯑꯩꯒꯤ ꯆꯨꯁ ꯇꯧꯕꯅ ꯂꯩꯌꯦ ꯆꯨꯁ ꯇꯧꯕ ꯑꯃ ꯊꯣꯛꯂꯛꯑꯦꯕ ꯑꯗꯨ ꯃꯥꯏꯗꯨꯗ ꯑꯗꯨꯝ ꯇꯧꯔ ꯀꯩꯅꯣ
ꯇꯧꯔ ꯑꯣꯊꯣꯛ ꯀꯅ
ꯀꯛꯊꯠꯈ꯭ꯔꯣ
ꯀꯛꯊꯛꯀꯅꯤ ꯀꯛꯊꯠꯄꯗ ꯌꯥꯗ꯭ꯔꯅꯤ ꯍꯣꯏ ꯀꯛꯊꯛꯄꯗ ꯌꯥꯗ꯭ꯔꯅꯤ
ꯀꯛꯊꯠꯄꯗꯨꯁꯨ ꯀꯣꯏꯁꯟ ꯍꯪꯆꯜꯂꯣ
ꯑ ꯑ ꯑ ꯑ ꯏ ꯆꯤꯜꯂꯦꯦ ꯌꯥꯔꯦ ꯌꯥꯔꯦ ꯍꯧꯖꯤꯛ ꯑꯩ ꯃꯤꯒꯤ ꯊꯣꯛꯂꯛꯑꯅꯤ ꯑꯩꯗ ꯃꯣꯏꯔꯥꯡꯊꯦꯝ ꯍꯥꯏ ꯊꯣꯛꯂꯛꯑꯅꯤ
ꯎꯝ ꯃꯣꯏꯔꯪ ꯊ ꯃꯣꯏꯔꯥꯡꯊꯦꯝ ꯃꯣꯏ
ꯄꯟꯕꯤꯅꯤ
ꯎꯝ
ꯍꯦ ꯁꯤꯠꯇꯦ ꯍꯦ ꯑꯗ ꯗ꯭ꯔ ꯌꯥꯝꯅ ꯐꯖꯗꯕ ꯑꯃ ꯍꯥꯏꯕꯗꯣ ꯑꯣꯏ
ꯊꯝ ꯀꯗꯧꯔꯕ
ꯐꯖꯗꯦ ꯐꯖ ꯐ ꯐꯖꯕ꯭ꯔꯣ ꯑꯗꯨꯗꯨꯕꯣ
ꯐꯖꯩ
ꯑꯦ ꯑꯩ ꯑꯩ ꯑꯥꯏ ꯖꯤ ꯄꯥꯏꯗ꯭ꯔꯦꯗꯅ ꯍꯧꯖꯤꯛꯁꯦ ꯑꯗꯣ ꯑꯍꯥꯟꯕ ꯄꯥꯏꯔꯛꯇꯕꯩ ꯅꯣꯡ ꯅꯣꯡ ꯅꯤꯗꯨꯗꯤ ꯌꯥꯝ ꯈꯜꯂꯝꯃꯦꯕ ꯑꯗꯣ ꯑꯩ ꯊꯕꯛ ꯑꯃꯁꯨ ꯂꯩꯕꯩꯅꯦ ꯑꯥꯏ ꯕ ꯍꯥꯏꯗꯁꯨ ꯑꯩ ꯊꯕꯛꯁꯤꯗꯩ ꯂꯩꯇ꯭ꯔꯒꯗꯤ ꯑꯩ ꯉꯝꯃꯣꯏꯕꯁꯦ
ꯎꯝ
ꯊꯕꯛꯁꯦ ꯂꯩꯕꯒꯤ ꯍꯥꯏꯗꯤ ꯑꯗꯨꯝ ꯄꯥꯏꯕꯁꯨ ꯉꯝꯃꯦꯗꯅ
ꯅꯪꯒꯤ ꯑꯃ ꯂꯩꯔꯦ ꯍꯥꯏꯕ
ꯑꯗꯨ ꯀꯔꯤ
ꯊꯝꯃꯣ ꯑꯗꯨꯗꯤ
ꯊꯣꯡꯒꯦ
ꯊꯝꯃꯣ
ꯊꯝꯃꯣꯗꯗꯤ ꯀꯥꯏ ꯎꯝ ꯊꯝꯃꯦ